ꯇꯥꯕ꯭ꯔꯣ
ꯍꯜꯂꯣ ꯇꯥꯗ꯭ꯔꯦꯅꯦ
ꯇ ꯇꯥꯔꯦ
ꯇꯥꯔꯦ ꯍꯣꯏ ꯌꯨꯝ ꯌꯧꯔꯕꯣ
ꯌꯧꯔꯦ ꯍꯧꯖꯤꯛꯇ ꯀꯅꯥꯅꯣ ꯈꯪꯗꯕ ꯑꯃ ꯇꯧꯔꯛꯏꯅꯦ
ꯑꯁꯤꯗꯔꯣ
ꯑꯥꯎ ꯄꯥꯏꯈꯠꯂꯁꯨ ꯈꯨꯝꯗꯦ
ꯅꯦꯠꯋꯥꯛ ꯌꯥꯗ꯭ꯔꯗꯤ ꯑꯗꯨꯝ ꯇꯧꯕꯅꯦ
ꯌꯗ‌ꯦ
ꯉꯔꯥꯡ ꯑꯩꯁꯨ ꯇꯧꯕꯅꯦ
ꯍꯧꯖꯤꯛꯀꯤ ꯋꯥꯔꯤꯗ‌ꯣ
ꯎꯝ
ꯀꯩꯅꯣ ꯇꯧꯕꯅꯤ ꯍꯥꯏꯕꯅꯦꯕ
ꯑ
ꯏꯀꯥꯟ ꯀꯟꯅ ꯂꯩꯔꯦꯅꯦ
ꯗꯨꯝ ꯇꯧꯈ꯭ꯔꯅꯤ ꯌꯨꯝ ꯑꯥ ꯄꯥꯟꯗꯕ ꯃꯤ ꯐꯥꯎ ꯃꯤ ꯑꯃ ꯂꯩꯔꯗꯤ ꯑꯗꯨꯝ ꯇꯧꯕꯗꯨꯕꯨ
ꯒ꯭ꯌꯥꯟ ꯇꯥꯗ꯭ꯔꯦ ꯃꯣꯏꯒꯤꯁꯦ
ꯍꯜꯂꯛꯑꯔꯣꯏ ꯍꯥꯏꯕꯗꯤ ꯈꯪ ꯃꯥꯒꯤ ꯐꯤꯕꯝ ꯍ‌ꯣꯡꯡ ꯍꯣꯡꯈ꯭ꯔꯕꯅꯦꯕ ꯃꯥ ꯍꯧꯖꯤꯛꯀꯤ ꯃꯍꯥꯟ ꯃꯅꯥꯗ
ꯑꯉꯥꯡꯁꯤꯡꯕꯨ ꯅꯨꯡꯁꯤ
ꯑꯉꯥꯡꯁꯤꯡꯕꯨ ꯅꯨꯡ ꯅꯨꯡꯁꯤꯕꯤꯌꯣ ꯍꯥꯏꯕꯅꯦꯕ ꯑꯩꯅ ꯍꯧꯖꯤꯛ ꯃꯥꯅ ꯄꯥꯎꯈꯨꯝ ꯄꯤꯔꯛꯄꯗꯣ
ꯎꯝ
ꯑꯃ ꯂꯥꯛꯆꯔꯅꯤ ꯑꯗꯨꯗ ꯃꯊꯥ ꯁꯥꯅꯤꯡꯉꯥꯏ ꯂꯩꯇꯦ ꯍꯥꯏꯕꯅꯤ
ꯑꯃ ꯑꯣꯏꯔꯁꯨ ꯅꯪꯗꯧꯅꯗꯤ ꯇꯧꯕꯤꯔꯣꯏ ꯍꯥꯏꯌꯦ ꯅꫭꯏꯁꯦ
ꯌꯦꯟ
ꯑꯉꯥꯡ ꯑꯣꯏꯕꯅꯤꯅꯀꯣ
ꯎꯝ
ꯇꯥꯗꯦ ꯂꯨꯔꯦ
ꯋꯥꯁꯦ ꯂꯨꯔꯛꯀꯗꯧꯔꯤ
ꯎꯝ ꯃꯥꯒꯤ ꯅꯨꯄꯥꯒꯗꯤ ꯍꯦꯛ-ꯍꯦꯛ ꯁꯥꯎꯅꯕ꯭ꯔꯥꯅ ꯍꯪꯉꯨꯅꯦ ꯐꯥꯎꯔꯛꯄ꯭ꯔꯥ ꯍꯥꯏꯌꫭ ꯍꯪꯉꯣ
ꯍꯪꯒꯦ
ꯎꯝ
ꯐꯣꯟꯁꯤꯗꯤ ꯑꯃꯥꯁꯤ ꯑꯗꯨꯝ ꯄꯥꯏꯔꯒ ꯂꯩꯕꯖꯥꯠꯅꯦ ꯌꯥꯝ ꯊꯨꯏꯕ ꯈꯨꯝꯃꯛꯄꯗꯣ ꯑꯦꯛ ꯊꯥꯕꯒ ꯑꯗꯨꯝ ꯈꯨꯃꯥꯛ
ꯂꯩꯕ ꯃꯇꯝꯗꯁꯨ ꯑꯗꯨꯃꯥꯏꯅ ꯇꯧꯋꯦ ꯍꯥꯏꯌꯦꯕ ꯑꯗꯨꯒ ꯀꯅꯥꯔ ꯀꯩꯅꯣ ꯑꯣꯏꯔꯝꯒꯅꯤ ꯆꯦ ꯉꯅꯨ
ꯆꯦ ꯉꯅꯨ ꯑꫭꯏꯔꯝꯒꯅꯤ
ꯅꯍꯥꯟꯗꯣ ꯑꯩ ꯏꯁꯇꯦꯇꯁ ꯍꯟꯗꯛꯁꯦ ꯐꯖꯅ ꯀꯥꯏ ꯍꯥꯏꯅ ꯈꯜꯂꯒ ꯂꯩꯕꯅꯦ ꯑꯗꯣ ꯍꯥꯏꯅ ꯍꯥꯏꯔꯛꯄ
ꯄꯥ ꯎꯝ
ꯌꯨꯝ ꯆꯥꯏꯈꯤꯕ꯭ꯔꯣ ꯏꯁꯇꯦꯔꯁ ꯐꯖꯅ ꯀꯥꯏ ꯍꯥꯏꯅ ꯈꯜꯂꯝꯕꯅꯤꯅꯦ ꯃꯥ ꯍꯥꯏꯅ ꯍꯥꯏꯔꯛꯄ ꯑꯩꯗꯤ ꯃꯥꯒꯤ ꯅꯝꯕꯔ ꯂꯩꯇꯕꯒꯤ ꯈꯪꯗꯕ
ꯎꯝ ꯃꯥꯒꯤ ꯑꯗꯨꯝ ꯊꯥꯗꯤ ꯊꯥꯒꯠꯂꯦꯗ ꯃꯥꯁꯦ
ꯎꯝ ꯑꯣ
ꯑꯗꯨꯗ ꯑꯗꯨꯝ ꯀꯩꯅꯣ ꯈꯪꯉꯤꯕ ꯑꯅꯤꯗꯥ ꯑꯗꯨꯝ ꯍꯦꯛ ꯍꯦꯛ ꯊꯥꯒꯠꯂꯛꯏꯕ ꯃꯆꯥꯛꯇꫭ
ꯎꯝ ꯈꯪꯗ꯭ꯔꯦꯗ ꯐꯣꯟ ꯄꯥꯏꯔꯒ ꯀꯩꯅꯣ ꯇꯧꯕꯗꯣ ꯅꯨꯡꯉꯥꯏꯕꯗꯣ ꯐꯪꯗꯕꯅꯤꯅ ꯅꯨꯄꯥꯒꯤꯁꯨ ꯑꯔꯥꯟꯕ ꯂꯩꯔꯝꯒꯅꯤ ꯑꯗꯨꯕꯨ
ꯈꯠꯅꯕ꯭ꯔꯥ ꯍꯥꯏꯔꯒ ꯈꯠꯅꯗꯦ ꯍꯥꯏꯌꯦ
ꯍꯣꯏ ꯈꯅꯥꯗꯤ ꯍꯥꯏꯌꯦ ꯑꯗꯨꯗ ꯆꯠꯄ ꯃꯇꯝꯗꯗꯤ
ꯑꯩꯁꯨ ꯑꯗꯨꯝ ꯍꯪꯕꯅꯦꯕ ꯄꯨꯔꯞ ꯀꯩꯅꯣ